ꯍꯜꯂꯣ
ꯍꯜꯂꯣ
ꯑꯥ ꯆꯥꯛ ꯆꯥꯥꯔꯕꯣ ꯑꯧ ꯇꯥꯏ ꯑꯩꯁꯨ ꯆꯥꯔꯦ ꯀꯔꯤ ꯃꯊꯦꯜ ꯆꯥꯒꯦ
ꯍꯥꯏꯔꯣꯅꯦꯍꯦ
ꯎꯝ ꯑꯩ ꯍꯥꯏꯔꯛꯀꯦꯀꯣ
ꯍꯥꯏ
ꯑꯩꯗꯤ ꯏꯔꯣꯏ ꯁꯥ ꯆꯥꯏꯌꯦ ꯅꯪꯗꯤ
ꯏꯌꯥ ꯌꯥꯝ ꯍꯥꯎꯕꯅꯤꯅꯦ ꯑꯗꯨꯗꯤ ꯑꯩꯗꯤ ꯆꯥꯛ ꯑꯩ ꯎ ꯀꯩꯅꯣ ꯆꯥꯛ ꯃꯊꯛꯇ ꯈꯣꯡꯗ꯭ꯔꯨꯝ ꯉꯥꯜꯂꯒꯀꯣ
ꯑꯥ
ꯑꯗꯨꯒ ꯌꯦꯔꯨꯝꯒ ꯑꯗꯨꯒ ꯑꯃꯦꯠꯄ ꯑꯃꯒ ꯑꯗꯨꯗ ꯍꯋꯥꯏ ꯃꯇꯣꯟ ꯃꯅꯥꯗꯨꯒ ꯑꯗꯨꯝ ꯆꯥꯏꯌꯦ ꯍꯟꯖꯥꯡ ꯆꯥꯗ꯭ꯔꯦ
ꯍꯥꯎꯏꯅꯦ ꯑꯗꯨꯁꯨ ꯃꯇꯣꯝꯇ ꯂꯩꯔꯣ
ꯏꯇꯣꯝꯇ ꯂꯩꯑꯦ ꯍꯣꯏ ꯍꯧꯖꯤꯛꯄꯨꯗꯤ ꯍꯣꯁꯇꯦꯜꯗ ꯆꯪꯉꯒ ꯂꯩꯑꯦ
ꯑꯦ ꯍꯣꯁꯇꯦꯜ ꯍꯥꯏꯗꯤ ꯅꯇꯣꯝꯗ ꯑꯗꯨꯝ ꯊꯣꯡꯉ ꯆꯥꯕꯀꯣ
ꯅꯠꯇꯕ ꯑꯩ ꯍꯥꯏꯕꯤꯒꯦꯀꯣ ꯐꯖꯅ
ꯑꯩꯈꯣꯏ ꯍꯣꯁꯇꯦꯜꯗꯣ
ꯑꯥ
ꯃꯦꯁ ꯄꯤꯌꯦꯕ
ꯑꯥ
ꯑꯗꯨ ꯑꯣꯏꯔꯁꯨ ꯀꯩꯅꯣ ꯃꯤ ꯌꯥꯝ ꯂꯥꯛꯅꯗꯕ ꯍꯥꯏꯕꯗꯤ ꯑꯩꯈꯣꯏ ꯁꯨꯇꯤ ꯊꯥꯈꯤꯕꯅꯦꯕ ꯉꯔꯥꯡ ꯈꯛꯇꯅ ꯀꯥꯕ ꯍꯧꯕ ꯑꯃꯨꯛ
ꯑꯣ
ꯃꯦꯠꯁꯇꯣ ꯃꯣꯏꯅ ꯑꯗꯨꯃꯥꯏꯅ ꯍꯥꯏꯕ ꯗꯦꯠ ꯊꯥꯔ ꯐꯖꯅ ꯄꯤꯒꯦ ꯍꯥꯏꯕꯀꯣ
ꯑꯥ
ꯑꯗꯨ ꯑꯣꯏꯗ꯭ꯔꯤ ꯐꯥꯎꯗꯤ ꯅꯥꯊꯟ ꯅꯥꯊꯟꯗ ꯊꯣꯡꯅꯤꯡꯉꯥꯏ ꯄꯥꯔꯃꯤꯠ ꯄꯤꯔꯦ ꯍꯥꯏꯕ ꯑꯗꯨꯗ ꯑꯩꯈꯣꯏ ꯏꯊꯟꯗ
ꯎꯝ ꯑꯣ ꯅꯥꯇꯣꯝꯗ ꯂꯩꯔꯗꯤ ꯍꯥꯥꯎꯅ ꯆꯥꯈꯥꯏꯌꯨ ꯀꯩꯅꯣ ꯃꯣꯏ ꯂꯥꯛꯇꯔꯤ ꯉꯩꯗ
ꯍꯣꯏ ꯑꯗꯨꯝ ꯆꯝꯐꯨꯠ ꯀꯩꯀꯥ ꯌꯥꯝ ꯍꯥꯎꯋꯦ ꯑꯃꯨꯛ ꯊꯥꯖꯗꯅ
ꯍꯥꯎꯋꯦ ꯑꯗꯨꯁꯨ ꯀꯩꯅꯣ ꯈꯣꯟꯗꯔꯨꯝ ꯆꯝꯐꯨꯠꯇꯣ ꯍꯥꯎꯕꯅꯦ ꯍꯥꯎꯌꯤꯗ ꯅꯪꯒꯤꯁꯨ ꯌꯦꯔꯨꯝꯁꯨ ꯌꯥꯎꯔꯤꯌꯦꯦ
ꯍꯣꯏ
ꯑꯗꯨꯅꯦ ꯍꯧꯖꯤꯛꯀꯥꯟꯒꯤ ꯌꯦꯟꯖꯥꯡꯗꯤ
ꯑꯗꯣ ꯅꯣꯏ ꯏꯔꯣꯏꯁꯥꯗꯣ ꯌꯥꯝ ꯇꯥꯡ ꯇꯥꯡꯅ ꯆꯥꯕ ꯐꯪꯕꯅꯦ ꯌꯥꯝ ꯍꯥꯎꯔꯗꯤ ꯂꯩꯌꯣ
ꯑꯩꯈꯣꯏꯗꯤ ꯑꯗꯨꯝ ꯆꯥꯏꯌꯦ ꯀꯪꯍꯜꯂꯒ ꯀꯣ
ꯑꯣ ꯑꯣ ꯑꯣ
ꯑꯗꯨ ꯉꯁꯤ ꯆꯥꯕꯗꯤ ꯀꯪꯗ꯭ꯔꯤꯕ ꯑꯗꯨꯝ ꯈꯔ ꯂꯩꯑ ꯑꯗꯨꯁꯨ ꯑꯗꯨꯝ ꯀꯪꯍꯟꯕꯀꯣ
ꯍꯣꯏ ꯏꯔꯣꯏ ꯁꯥꯗꯣ ꯀꯦꯖꯤꯗ ꯀꯌꯥ ꯀꯌꯥꯃꯨꯛ ꯄꯤꯕꯖꯥꯠꯅꯣꯀꯣ
ꯈꯪꯗꯦꯅꯦ ꯑꯗꯨꯗꯤ ꯑꯩꯈꯣꯏꯗꯤ ꯂꯤꯁꯤꯡ ꯑꯅꯤꯒꯤ ꯍꯥꯏꯅꯀꯣ ꯍꯥꯠꯂꯒ ꯃꯌꯥꯝ ꯑꯗꯨꯝ ꯈꯥꯏꯕ
ꯍꯣꯏ ꯍꯣꯏ ꯑ ꯈꯨꯟꯗ ꯇꯧꯅꯕꯅꯦ ꯑꯗꯨꯃꯥꯏꯅ ꯍꯣꯏ
ꯍꯣꯏ ꯑꯗꯨꯃꯥꯏꯅ ꯇꯧꯕ
ꯑꯗꯨ ꯃꯥꯏ ꯄꯥꯔꯠ ꯂꯣꯏꯅ ꯁꯨꯕꯅꯦꯀꯣ ꯑꯗꯨꯃꯥꯏꯅ ꯆꯥꯕꯗꯨꯗꯤꯀꯣ ꯑꯗꯨꯅꯦ ꯐꯩꯌꯦ ꯑꯩꯈꯣꯏ ꯏꯃꯥꯁꯨ ꯑꯗꯨꯃꯥꯏꯅ ꯇꯧꯋꯦ ꯍꯥꯏꯕꯗꯤ ꯑꯩꯈꯣꯏꯅ ꯁꯟ ꯂꯩꯔꯅꯤꯅ ꯑꯣ ꯑꯗꯨꯝ ꯈꯨꯟ ꯆꯥꯗꯣꯏꯅꯦ ꯑꯗꯣ ꯌꯣꯟꯗꯣꯏꯅꯦ ꯑꯗꯨꯒ ꯑꯩꯈꯣꯏꯅ ꯄꯩꯁꯥ ꯍꯥꯎꯗꯣꯏ ꯃꯤ ꯂꯦꯝꯕꯗꯣ ꯆꯥꯗꯣꯏꯕ ꯇꯧꯌꯦ
ꯎꯝ ꯃꯀꯣꯛ ꯀꯨꯝꯕ ꯊꯣꯡꯉꯒ
ꯍꯣꯏ ꯃꯀꯣꯛꯀꯨꯝꯕꯗꯤꯀꯣ ꯑꯩꯈꯣꯏꯗꯤ ꯁꯦꯝꯕ ꯃꯤꯗꯨꯅ ꯑꯗꯨ ꯈꯨꯗꯛꯇ ꯊꯣꯡꯉꯒ ꯆꯥꯏꯌꯦ
ꯍꯣꯏ ꯑꯗꯨꯃꯥꯏꯅ ꯇꯧꯋꯦ ꯑꯩꯈꯣꯏꯒꯤꯁꯨ ꯑꯗꯨ ꯂꯧ ꯂꯧꯕ ꯃꯤꯉꯣꯟꯗꯁꯨ ꯈꯔ ꯈꯔ ꯑꯗꯨꯝ ꯍꯥꯞꯄꯤꯕꯀꯣ ꯆꯞꯃꯥꯟꯅꯩꯅꯦ
ꯇꯧꯋꯦ ꯏꯃꯥꯁꯨ ꯌꯥꯝꯅ ꯂꯣꯟꯕꯅꯤꯗ ꯈꯪꯉꯤꯅ ꯏꯃꯥ ꯀꯣ ꯂꯂꯣꯟꯕꯅꯦꯕ ꯌꯥꯝꯅ ꯃꯥꯗꯤ ꯃꯁꯤꯡ ꯁꯨꯅ ꯂꯂꯣꯟꯂꯦ
ꯎꯝ
ꯑꯁꯤꯗ ꯐꯪꯕ ꯃꯈꯩ ꯂꯣꯏꯅ ꯂꯣꯜꯂꯦ
ꯑꯥ ꯐꯩꯌꯦ ꯌꯨꯝꯗ ꯇꯨꯃꯤꯟꯅ ꯂꯩꯕ ꯁꯔꯨꯛ ꯑꯗꯨꯝ ꯀꯜꯂꯤꯉꯩꯗ ꯑꯗꯨꯝꯥꯏꯅ ꯎꯧꯕꯗꯣ ꯑꯩꯈꯣꯏꯁꯨ ꯃꯔꯛ ꯃꯔꯛ ꯑꯣꯜꯂꯤꯅꯤꯗ ꯍꯥ
ꯏꯃꯥꯗꯤ ꯊꯥꯏꯅꯒ ꯍꯥꯏꯔꯗꯤ ꯁꯣꯜꯂꯛꯈ꯭ꯔꯦ ꯁꯤꯛꯁꯇꯤ ꯍꯦꯟꯈ꯭ꯔꯕꯅꯤꯅꯀꯣ
ꯑꯦ ꯑꯩ ꯑꯩꯒꯤ ꯏꯃꯥꯒ ꯆꯞ ꯃꯅꯌꯦ ꯑꯩ ꯏꯃꯁꯨ ꯁꯤꯛꯁꯇꯤ ꯇꯨ ꯁꯤꯛꯁꯇꯤ ꯊ꯭ꯔꯤ ꯐꯥꯏꯚ ꯀꯨꯝꯕ ꯌꯧꯔꯕꯝꯅꯤꯗ ꯏꯃꯥꯁꯨ
ꯍꯣꯏ ꯑꯁꯤꯒꯨꯝꯕ ꯑꯣꯏꯔꯝꯅꯤ ꯃꯥꯁꯨ ꯊꯕꯛ ꯁꯨꯔꯅꯨ ꯍꯣꯏ ꯍꯣꯏ ꯌꯥ ꯑꯗꯨꯅꯤ
ꯊꯥꯏꯅꯒꯤ ꯃꯤꯗꯤ ꯊꯕꯛ ꯁꯨꯒꯅꯨ ꯌꯥꯗꯦ ꯑꯗꯨꯝ ꯁꯨꯋꯦ ꯑꯅꯨꯔ ꯎꯝ ꯃꯣꯏꯁꯤ ꯇꯨꯃꯤꯟ ꯂꯩꯔꯗꯤ ꯍꯦꯟꯅ ꯋꯥꯏ ꯍꯥꯏꯌꯦ
ꯍ ꯍꯣꯏ ꯅꯥꯕꯒꯨꯝ ꯇꯧꯋꯤ ꯍꯥꯏꯌꯦ ꯅꯨꯃꯤꯠ ꯊꯕꯛ ꯁꯨꯗꯅ ꯂꯩꯕꯗꯣ ꯑꯗꯨꯝ ꯏꯆꯦ ꯍꯥꯏꯗꯧ ꯃꯥꯜꯂꯦꯀꯣ ꯑꯗꯨꯝ
ꯍ ꯍ ꯏꯆꯦ ꯍꯥꯏꯌꯦ
ꯑ ꯏꯆꯦꯈꯣꯏꯗꯤ ꯏꯆꯤꯟ ꯏꯅꯥꯎ ꯀꯌꯥ ꯁꯨꯒꯦ
ꯌꯥꯝꯃꯦ ꯑꯩꯈꯣꯏ ꯇꯔꯦꯠꯅꯤ
ꯇꯔꯦꯠ ꯑꯣ ꯍꯣ ꯑꯩꯈꯣꯏꯅ ꯃꯉꯥ ꯑꯣꯏꯌꯦ
ꯑꯣ
ꯑꯩꯈꯣꯏ ꯏꯃꯥ ꯈꯣꯏ ꯑꯅ ꯍꯥꯏꯕꯗ ꯑꯩꯗꯤ ꯈꯪꯗꯦ ꯇꯔꯨꯛ ꯑꯣꯏꯔꯝꯕꯅꯦ ꯍꯥꯏꯌꯦ ꯏꯆꯦ ꯑꯃ ꯂꯩꯇ꯭ꯔꯦ ꯍꯥꯏꯌꯦꯦ ꯑꯗꯨꯝ ꯑꯉꯥꯡ ꯄꯣꯛꯄꯗ
ꯑꯥ
ꯑꯗꯨꯃꯥꯏꯅ ꯍꯥꯏ
ꯊꯥꯏꯅꯒꯤ ꯃꯤꯗꯤ ꯑꯉꯥꯡ ꯑꯗꯨꯝ ꯌꯥꯝꯕꯅꯤ
ꯑꯗꯨꯒꯣꯏ
ꯑꯗꯨ ꯇꯔꯦꯠ ꯐꯥꯎꯕ ꯃꯤ ꯌꯦꯦꯟꯕꯁꯨ ꯂꯩꯔꯤꯕꯅꯤ
ꯑꯁ ꯌꯥꯝ ꯍꯦꯜꯂꯦ ꯑꯩꯈꯣꯏ ꯈꯨꯟꯗ ꯑꯃ ꯍꯦꯜꯂꯨꯔꯦ ꯑꯩꯈꯣꯏ ꯈꯨꯟꯗ ꯇꯨꯌꯦꯦꯜꯐ ꯄꯣꯛꯄ ꯂꯩꯌꯦ
ꯎꯝ
ꯍꯅꯨꯕꯤ ꯑꯃ ꯑ
ꯑꯩꯈꯣꯏ ꯈꯨꯟꯗꯤ ꯑꯩꯈꯣꯏ ꯎ ꯈꯛꯄ ꯈꯪꯂꯛꯄꯗꯤ ꯁꯚꯦꯟ ꯌꯦꯠꯒꯤ ꯍꯦꯟꯗ꯭ꯔꯦ ꯑꯩꯈꯣꯏꯒꯤꯗꯤ
ꯑꯗꯣ ꯍꯟꯗꯛꯇꯤ ꯑꯉꯥꯡ ꯑꯍꯨꯝ ꯄꯣꯛꯄ ꯍꯥꯏꯕꯁꯤ ꯌꯥꯝꯈ꯭ꯔꯕꯅꯤ
ꯍꯣꯏ ꯀꯣ ꯑꯁꯕ
ꯍꯣꯏ ꯐꯖꯅ ꯀꯩꯅꯣ ꯑꯉꯥꯡꯁꯤ ꯁꯦꯝꯒꯦ ꯍꯥꯏꯔꯗꯤ ꯑꯅꯤꯒꯣ ꯑꯗꯨꯝ ꯄꯨꯔꯒ ꯐꯖꯅ ꯑꯗꯨꯝ ꯁꯦꯝꯃꯨꯟꯅ ꯐꯩꯌꯦ ꯍꯥꯏꯕꯗꯤ ꯃꯣꯏꯁꯨ ꯅꯨꯡꯉꯥꯏꯕ
ꯑꯣ
ꯑꯗꯨꯝ ꯆꯥꯎꯔꯀꯥꯟꯗꯗꯤ ꯌꯦꯡꯕ ꯅꯨꯡꯉꯥꯏꯌꯦꯀꯣ ꯑꯃꯨꯛꯀꯣ ꯑꯉꯥꯡ ꯌꯥꯝꯅꯁꯨꯀꯣ
ꯍꯣꯏ ꯑꯗꯨꯝ ꯃꯇꯦꯡ ꯄꯥꯡꯃꯤꯟꯅꯩꯌꯦ ꯑꯗꯨꯅ
ꯍꯣꯏ ꯑꯩꯈꯣꯏꯁꯨ ꯏꯌꯥꯝꯕꯕꯨꯗꯤ ꯅꯨꯄꯤ ꯊꯤꯔꯦꯕꯀꯣ ꯑꯩꯈꯣꯏ ꯑꯍꯟꯗꯣ ꯃꯆꯥ ꯑꯅꯤ ꯂꯩꯔꯦ ꯑꯗꯨ ꯑꯣꯏꯗ꯭ꯔꯤꯀꯥꯟꯗ
ꯎꯝ
ꯑꯩꯈꯣꯏ ꯃꯤ ꯃꯉꯥꯅꯦ ꯑꯗꯨꯝ ꯌꯨꯝ ꯑꯃꯒꯗꯨꯗ ꯌꯨꯠ ꯃꯉꯥ ꯂꯩꯔꯤꯁꯦ
ꯎꯝ
ꯑ ꯅꯨꯡꯉꯥꯏ
ꯇꯤꯚꯤ ꯃꯈꯣꯟ ꯇꯥꯕ꯭ꯔꯣꯀꯣ ꯑꯩꯗꯤ ꯇꯤꯚꯤ
ꯍꯣꯏ ꯈꯔ ꯈꯔ ꯇꯥꯏꯌꯦ
ꯎꯝ ꯌꯥꯒꯤꯔꯀꯣ
ꯑꯗꯨꯝ ꯌꯥꯒꯅꯤꯗ ꯍ
ꯑꯣꯏ ꯅꯨꯡꯗꯥꯡꯅꯤꯅ ꯃꯄꯥꯟ ꯊꯣꯛꯇꯣꯏꯁꯨ ꯀꯥꯡ ꯃꯔꯛꯁꯤꯗ ꯇꯟꯥꯟꯕ
ꯍꯣꯏ ꯍꯣꯏ
ꯎ ꯑꯗꯨ ꯅꯪ ꯀ ꯀꯣꯂꯦꯁ ꯑ ꯀꯩꯅꯣ ꯀꯣꯂꯦꯁ ꯀꯥꯏ ꯀꯔꯤ ꯍꯥꯏꯕ ꯅꯠꯇ꯭ꯔꯣ
ꯍꯣꯏ ꯑꯗꯨꯅꯦ
ꯑ ꯭ꯔꯦꯖꯨꯌꯦꯁꯟ ꯊꯝꯃꯦꯒ ꯅꯠꯇ꯭ꯔꯒ ꯐꯗꯤ
ꯑꯩ ꯇ꯭ꯔꯦꯅꯤꯡ ꯆꯠꯂꯤꯅꯦ
ꯑꯦ ꯑꯣ ꯌꯥꯝ ꯐꯩꯌꯦ ꯑꯗꯨꯗꯤ
ꯑꯁ ꯈꯪꯗꯦꯗ ꯍꯟꯗꯛ ꯍꯟꯖꯐꯝꯁꯤꯗꯤ ꯇ꯭ꯔꯦꯅꯤꯡ ꯆꯠꯄꯒ ꯍꯥꯏꯁꯦ ꯑꯩ ꯌꯥꯝ ꯊꯥꯏꯅꯗꯤ ꯌꯥꯝ ꯋꯥꯡꯅ ꯎꯔꯝꯕꯅꯦ
ꯎꯝ
ꯍꯟꯗꯛꯇꯤ ꯑꯗꯨꯝ ꯀꯣꯂꯦꯖ ꯀꯥꯕꯒ ꯆꯞ ꯃꯅꯈ꯭ꯔꯛꯈ꯭ꯔꯦ ꯍꯥꯏꯕꯗꯤ ꯃꯤꯠ ꯃꯤꯒꯤ ꯃꯤꯠ ꯏꯗꯨꯀꯣ
ꯎꯝ
ꯂꯣꯏ ꯇꯝꯅꯔꯦꯕ ꯍꯧꯖꯤꯛꯄꯨꯗꯤ ꯀꯥꯏꯗꯦꯕ ꯅꯨꯄꯤꯁꯨ ꯅꯨꯄꯥꯁꯨ
ꯋꯥ ꯁꯦꯡꯕ ꯀꯥꯟꯗ ꯂꯥꯏꯕ ꯋꯥꯅꯤꯗ ꯇꯝꯕꯨ ꯇꯝꯕꯗꯤ ꯍꯩꯇ꯭ꯔꯗꯤ ꯂꯨꯕ ꯀꯔꯤ ꯀꯔꯤ ꯍꯩꯕ ꯃꯤꯁꯤꯡꯗꯤ ꯂꯥꯏꯕꯩ ꯋꯥꯅꯤ ꯎꯝ
ꯂꯨꯕ ꯉꯥꯛꯇꯅꯦ ꯇꯝꯃꯣꯕꯨꯗꯤ ꯑꯃ ꯇꯝꯃꯦ ꯂꯥꯏꯔꯝꯗꯧ ꯃꯥꯜꯂꯦ ꯍꯦꯟꯅ ꯂꯨꯔꯝꯃꯦ ꯑꯗꯨꯝ ꯇꯧꯏ
ꯍꯣꯠꯅꯕ ꯀꯟꯒꯗꯧꯕ ꯂꯥꯟꯅꯉꯥꯏ
ꯎꯝ ꯑꯗꯨꯟꯅ
ꯅꯪꯒꯤ ꯄꯨꯟꯁꯤꯒꯤ ꯈꯣꯡꯆꯠꯅꯤ ꯑꯗꯨ
ꯑꯗꯣ ꯏꯆꯦꯗ ꯀꯩꯅꯣ ꯇꯦꯁꯇꯨꯃꯤꯅꯤꯒꯤ ꯇꯥꯏꯞꯇ ꯑꯗꯨꯝ ꯋꯥꯔꯤ ꯑꯃ ꯂꯤꯕꯤꯒꯦꯀꯣ ꯎ ꯉꯦꯔꯥꯡꯒꯤ ꯑꯗꯣ ꯑꯁꯤꯗꯤ ꯑꯩ ꯉꯁꯤ ꯑꯗꯨꯝ ꯀꯣꯜ ꯇꯧꯕ ꯃꯤ ꯈꯨꯗꯤꯡ ꯑꯩ ꯂꯤꯕꯅꯦ ꯑꯩ ꯑꯗꯨꯝ ꯇꯦꯁꯇꯤꯚꯅꯤꯒꯤ ꯇꯥꯏꯞꯇ
ꯍꯣꯏ ꯍꯣꯏ ꯍꯥꯏ
ꯉꯔꯥꯡ ꯊꯣꯛꯄꯅꯤꯗ ꯉꯔꯥꯡꯗꯨꯣꯀꯣ ꯑꯩ ꯍꯣꯁꯇꯦꯜ ꯆꯪꯒꯦꯅ ꯇꯧꯕ ꯃꯇꯝꯗ
ꯎꯝ
ꯑꯩꯈꯣꯏ ꯏꯄꯥꯅꯦ ꯑꯩꯅꯦ ꯏꯆꯦꯅꯦ ꯏꯃꯥꯅꯦ
ꯍꯣꯏ
ꯑꯩꯈꯣꯏ ꯏꯃꯥ ꯏꯄꯥꯒꯅ ꯑꯣꯛꯆꯥꯛ ꯂꯧꯒꯦ ꯆꯠꯄ
ꯎꯝ
ꯏꯆꯦꯁꯨ ꯑꯅꯥꯕ ꯃꯅꯥꯛꯇ ꯆꯠꯀꯦ ꯇꯧꯕ
ꯑ
ꯑꯩꯁꯨ ꯍꯣꯁꯇꯦꯜꯗ ꯆꯠꯀꯦꯗꯧꯕꯀꯣ
ꯍꯣꯏ
ꯑꯗꯨꯗ ꯏꯄꯥ ꯏꯃꯥ ꯑꯣꯛꯆꯥꯛ ꯂꯧꯕ ꯆꯠꯄ ꯃꯇꯝꯗ ꯑꯩꯁꯨ ꯑꯁ ꯍꯣꯁꯇꯦꯜ ꯆꯪꯈ꯭ꯔꯒꯦ ꯕꯔꯥ ꯁꯦꯞ ꯇꯧꯅꯤꯡꯉꯥꯏ ꯍꯥꯏꯅ ꯌꯥꯎꯕꯅꯦꯕ ꯏꯆꯦꯁꯨ ꯕꯖꯥꯔ ꯀꯥꯒꯦ ꯍꯥꯏꯅ ꯀꯥꯕꯅꯦꯕꯀꯣ
ꯍꯣꯏ
ꯑꯩꯈꯣꯏ ꯈꯨꯟꯁꯨ ꯑꯗꯨꯝ ꯕꯖꯥꯔꯗꯣ ꯑꯗꯨꯝ ꯆꯠꯊꯣꯛ ꯆꯠꯁꯤꯟ ꯌꯥꯏꯕ ꯌꯥꯝ ꯂꯥꯞꯄ ꯠꯇꯦꯕꯀꯣ ꯈꯨꯟꯗꯒꯤ
ꯑꯣ ꯎ
ꯑꯗꯨꯝ ꯑꯣꯛꯆꯥꯛ ꯂꯧꯔꯒ ꯍꯤꯡꯕꯅꯦꯕꯀꯣ ꯑꯩꯈꯣꯏꯁꯨ ꯀꯣ
ꯍ
ꯏꯄꯥꯗꯣ ꯆꯥꯛ ꯊꯦꯡꯅ ꯆꯥꯏꯌꯦ ꯄꯨꯡ ꯕꯥꯔꯣ ꯑꯗꯨꯋꯥꯏꯗꯅꯦ ꯑꯩꯈꯣꯏ ꯆꯠꯂꯦ ꯑꯗꯨ ꯆꯠꯂꯦ ꯕꯖꯥꯔ ꯌꯧꯔꯝꯗꯥꯏꯗ ꯏꯄꯥꯁꯦ ꯑꯣꯛꯇꯣ ꯊꯧꯔꯒ ꯃꯥꯁꯦ
ꯎꯝ
ꯃꯃꯤꯠꯁꯦ ꯀꯨꯏꯁꯤꯟꯈ꯭ꯔ ꯃꯥꯜꯂꯦꯕ
ꯑꯝ
ꯑꯗꯨꯒ ꯑꯦꯛꯁꯤꯗꯦꯟ ꯇꯧꯒꯦ ꯇꯧꯕ ꯑꯁꯤ ꯃꯃ ꯒꯨꯂꯥꯏ ꯀꯣ ꯑꯗꯨꯝ ꯂꯩꯁꯤꯜꯂꯒ ꯉ ꯍꯣꯏ ꯑꯩꯈꯣꯏ ꯏꯄꯥꯅ ꯍꯥ ꯏꯄꯥ ꯀꯩꯗꯧꯔꯒꯦ ꯅꯪ ꯍꯥꯏꯔꯒ ꯃꯗꯣ ꯈꯪꯈ꯭ꯔ ꯃꯥꯜꯦꯕ ꯑꯗꯨꯒ ꯗꯤꯖꯜ ꯑꯣꯛꯇꯣ ꯃꯆꯥ ꯃꯆꯥꯗ ꯂꯣꯏ ꯊꯨꯝꯝꯖꯤꯟꯒꯦ ꯇꯧꯔꯦꯕ ꯑꯩꯈꯣꯏ ꯈꯨꯣꯂꯥꯏ ꯂꯛꯑꯗꯦ ꯂꯣꯏꯅ ꯑꯦꯛꯁꯤꯗꯦꯟ ꯇꯧꯒꯦ ꯇꯧꯔꯦꯕꯀꯣ
ꯍꯔ
ꯑꯗꯨꯒ ꯑꯁ ꯌꯥꯝ ꯀꯤꯌꯦ ꯑꯗꯣ ꯑꯩꯗꯤ ꯍꯧꯖꯤꯛꯐꯥꯎ ꯑꯗꯨꯝ ꯀꯤꯔꯒ ꯉꯔꯥꯡ ꯋꯥꯈꯜ ꯑꯗꯨꯝ ꯐꯃꯨꯡꯗ ꯐꯝꯂꯒ ꯑꯁ ꯄꯨꯔꯥ ꯏꯁꯣꯔꯅ ꯀꯟꯕꯤꯕꯅꯤ ꯀꯣ ꯍꯥꯏꯅꯀꯣ ꯑꯗꯨꯝ ꯈꯜꯂꯒ ꯂꯩꯅꯦ ꯍꯧꯖꯤꯛꯐꯥꯎ
ꯍꯣꯏ ꯄ꯭ꯔꯁꯥ ꯑꯗꯨꯝ ꯇꯧꯋꯣ ꯐ꯭ꯔꯤ ꯏꯌꯥꯔꯗꯣ ꯅꯣꯏ ꯃꯃꯥ ꯄꯄꯥ ꯑꯩꯉꯣꯟꯗꯁꯨ ꯀꯣ
ꯍꯣꯏ ꯑꯩꯈꯣꯏ ꯑꯗꯨꯝ ꯊꯧꯕꯅꯦꯕꯀꯣ ꯑꯗꯨ ꯑꯗꯨ ꯌꯦ ꯑꯩꯉꯣꯟꯅꯦ ꯈꯪꯗꯅ ꯒꯥꯔꯤ ꯑꯆꯧꯕ ꯗꯤ ꯄꯔ ꯀꯩꯀꯥ ꯑꯗꯨꯝ ꯊꯣꯡꯖꯤꯜꯂꯤ ꯃꯥ ꯁꯥꯏꯖꯁ ꯂꯣꯏ ꯂꯥꯟꯈ꯭ꯔꯦꯕ ꯉꯥꯏꯍꯥꯛꯇꯪꯅꯤ ꯀꯨꯏꯊꯕꯗ ꯊꯧꯔ ꯊꯧꯔ
ꯎꯝ
ꯃꯥꯗꯣ ꯋꯥꯔ ꯃꯥꯂꯦ ꯃꯥ
ꯑꯥ
ꯍꯜꯂꯛꯑꯒ ꯑꯣꯐꯤꯁ ꯍꯜꯂꯛꯑꯒ ꯑꯃꯨꯛ ꯄꯨꯥꯛꯆꯥꯛ ꯂꯧꯕ ꯆꯞꯅꯦꯕ ꯆꯥꯛ ꯆꯥꯔꯒ ꯉꯔꯥꯡꯗꯣ ꯌꯥꯝ ꯁꯥꯏꯌꯦꯕ ꯑꯗꯨꯒꯤꯁꯨ ꯑꯣꯏꯔꯝꯃꯁꯨ ꯌꯥꯏꯌꯦ
ꯁꯌꯦꯟ ꯉꯔꯥꯡ ꯑꯁꯤꯗꯁꯨ ꯌꯥꯝ ꯋꯥꯃꯟꯕꯒꯤ ꯑꯣꯏꯔꯝꯅꯤ ꯉꯁꯥꯏ ꯑꯗꯨꯒ ꯆꯥꯛꯁꯨ ꯊꯦꯡꯅ ꯆꯥꯕꯒꯤꯀꯣ ꯃꯥ ꯀꯩꯅꯣ ꯄꯥꯡꯒꯜ ꯂꯩꯔꯝꯃꯔꯣꯏꯕ ꯋꯥꯁꯨ ꯋꯥꯕꯒꯤ
ꯍꯣꯏ ꯎꯏ ꯑꯣꯏꯅꯤꯡꯉꯛꯄ ꯃꯥꯗꯤ ꯑꯗꯨꯝ ꯎꯏꯕꯅꯦꯕ
ꯑꯣ ꯑꯥꯁ ꯂꯩꯥꯏꯕ ꯐꯌꯦꯗ ꯅꯪ
ꯑꯁ ꯑꯩꯈꯣꯏ ꯄꯨꯂꯞ ꯉꯔꯥꯡ ꯆꯠꯂꯦ ꯑꯁ ꯉꯔꯥꯡ ꯌꯥꯝ ꯀꯤꯌꯦ ꯊꯧꯔꯀꯥꯟꯗ ꯍꯣꯏ
ꯏꯁꯣꯔꯅ ꯆꯥꯟꯕꯤꯕꯒꯤꯅꯤ ꯅꯪ ꯑꯗꯨꯃꯥꯏꯅ ꯍꯣꯁꯇꯦꯜ ꯌꯥꯎꯔꯛꯄꯗꯣ
ꯑꯩ ꯈꯛꯇ ꯅꯠꯇꯦ ꯑꯩ ꯍꯧꯗꯤ ꯈꯜꯂꯦ ꯑꯁ ꯏꯃꯥ ꯏꯄꯥ ꯑꯍꯥꯍꯥ ꯑꯩ ꯋꯥꯈꯜ ꯖꯥꯖ ꯈꯜꯂꯦ
ꯑꯣ ꯑꯗꯨꯝ ꯄꯠꯅꯥ ꯀꯨꯝꯕ ꯑꯗꯨꯝ ꯇꯧ
ꯍꯣꯏ ꯄꯨꯔꯥ ꯁꯦꯐ ꯇꯧꯋꯦ ꯑꯩꯈꯣꯏꯕꯨꯗꯤ ꯑꯗꯨꯝ ꯑꯗꯨꯒꯤ ꯑꯩꯗꯤ ꯉꯁꯤ ꯋꯥꯈꯜꯗ ꯑꯁ ꯉꯁꯤꯗꯤ ꯑꯩ ꯇꯦꯁ ꯆꯤꯃꯤꯅꯤꯒꯤ ꯇꯥꯏꯞꯇ ꯑꯗꯨꯝ ꯊꯥꯒꯠꯂꯒꯦ ꯃꯤ ꯀꯣꯜ ꯇꯧꯕꯁꯤꯡꯕꯨ ꯑꯗꯨꯝ
ꯎꯝ ꯍꯣꯏ ꯑꯩꯁꯨ ꯑꯗꯨꯝ ꯄ꯭ꯔꯦ ꯇꯧꯕꯤꯒꯦ ꯅ ꯏꯃꯨꯡꯗ ꯃꯇꯨꯡ ꯃꯅꯥꯎ ꯊꯣꯛꯇꯅꯤꯡꯉꯥꯏꯀꯣ
ꯍꯣꯏ ꯍꯣꯏ
ꯑꯣ ꯅꯨꯡꯉꯥꯏ
ꯑꯁ ꯕꯣꯌꯦꯡꯒꯤ ꯇꯧꯕꯅꯦ ꯍꯧꯖꯤꯛ ꯄꯨꯡ ꯅꯤꯄꯥꯟ ꯃꯈꯥꯏ ꯇꯥꯔꯗꯤ
ꯑꯩꯈꯣꯏꯁꯨ ꯉꯁꯤꯗꯤ ꯍꯤꯡꯉꯅꯤ
ꯑꯁꯤꯗꯤ ꯑꯩꯒꯤ ꯑꯔꯖꯦꯟꯇꯤꯅꯥ ꯎꯝ ꯉꯔꯥꯡꯗꯤ ꯑꯩ ꯍꯦꯡꯗꯦ ꯊꯦꯡꯁꯨ ꯊꯦꯡꯃꯟꯕꯀꯣ ꯉꯔꯥꯡꯗꯣ ꯑꯗꯨꯒ ꯑꯩꯅꯁꯨ ꯁꯞꯄꯣꯔꯠ ꯇꯧꯗꯦꯕ
ꯑꯗꯣ ꯅꯅꯨꯡꯗꯤ ꯅꯨꯡꯁꯤꯌꯦ ꯃꯥꯁꯨ ꯑꯔꯣꯏꯕꯅꯤꯅ
ꯎꯝ ꯌꯦꯡꯗ꯭ꯔꯦ ꯑꯩ ꯑꯩ ꯍꯥꯟꯅꯩꯗꯒꯤ ꯑꯗꯨꯝ ꯃꯥꯏ ꯑꯗꯨꯝ ꯅꯨꯡꯉꯥꯏ ꯍꯥꯏꯕꯅꯦ ꯋꯥꯅꯤ ꯑꯗꯨꯝꯛ ꯍꯤꯡꯗꯦ ꯑꯩꯁꯦ
ꯃꯤ ꯈꯔ ꯑꯗꯨꯃꯥꯏꯅ ꯇꯧꯕꯅꯤ ꯍꯣꯏ
ꯎꯝ ꯑꯗꯨ ꯑꯩꯗꯨ ꯀꯨꯝꯁꯤꯒꯤ ꯀꯩꯅꯣ ꯋꯥꯔꯜ ꯀꯞꯁꯦ ꯄꯛ ꯍꯦꯡꯗꯤꯅꯦ ꯑꯗꯨꯝ ꯌꯦꯡꯅꯤꯡꯉꯦꯕꯀꯣ ꯑꯉꯥꯡꯁꯤꯡꯗꯣ ꯌꯥꯗꯕ
ꯍꯣꯏ ꯍꯣꯏ
ꯑꯗꯨꯒ ꯎ ꯑꯅꯥꯕꯁꯨ ꯂꯩꯕꯀꯣ
ꯍꯣꯏ ꯑꯁ ꯑꯅꯥꯕ ꯂꯩꯔꯗꯤ ꯂꯣꯏꯅꯃꯛ ꯋꯥꯕꯅꯦ ꯏꯃꯨꯡ
ꯑꯗꯨ ꯊꯦꯡꯅꯁꯨ ꯂꯥꯛꯄꯒꯤ ꯍꯦꯡꯕ ꯌꯥꯗꯕꯣ
ꯑꯗꯨꯅꯦ ꯃꯣꯏꯒꯤ ꯇꯥꯏꯃꯤꯡꯗꯣ ꯌꯥꯝ ꯆꯠꯅꯗꯦ ꯍꯥꯏꯕ ꯑꯩꯈꯣꯏ